ꯑꯗ ꯆꯦꯕꯣ ꯑꯩꯅꯥ ꯍꯥꯏꯕꯗꯤ ꯁꯥꯎꯅꯤꯡꯗ꯭ꯔ ꯌꯦꯡꯉꯨꯅꯦ
ꯃꯣꯏꯅꯦ ꯈꯔ ꯈꯟꯇꯣꯛꯇ ꯅꯥ ꯑꯩꯒꯤꯁꯨ ꯃꯃꯥꯡꯗ ꯌꯥꯗꯕ ꯌꯥꯎꯔꯤꯗꯨꯅꯤ ꯃꯤ ꯈꯨꯗꯤꯡꯃꯛꯀꯤ ꯂꯣꯏꯅ ꯌꯥꯎꯔꯗꯤ ꯌꯥꯗꯕꯅꯤꯅ ꯑꯌꯥꯗꯕ ꯌꯥꯎꯔꯛꯏꯅꯤꯅꯦ ꯑꯩꯈꯣꯏ ꯎꯃꯤꯇꯥ ꯀꯍꯥꯟ ꯁꯥꯟꯅꯕꯗꯗꯤ ꯑꯌꯥꯗꯕ ꯌꯥꯎꯗꯕꯣ ꯑ ꯑꯃ ꯌꯥꯎꯈꯤ ꯃꯥꯜꯂꯦ ꯃꯥꯒꯤꯁꯨ ꯑꯃ ꯌꯥꯎ ꯃꯥꯒꯤꯁꯨ ꯑꯃ ꯌꯥꯗꯕꯒꯨꯝ ꯇꯧꯕ ꯑꯃ
ꯏꯆꯦ ꯑꯩꯒꯁꯦ ꯁꯣꯝꯂꯥꯒꯤ ꯑꯃ ꯁꯥꯟꯅꯕꯗꯗꯤ ꯀꯝꯇ ꯂꯧ ꯎꯗ꯭ꯔꯦꯕꯀꯣ ꯑꯍꯥꯟꯕꯩꯚꯥꯏꯗꯣ ꯑꯗꯨ ꯑꯗꯨꯒ ꯑꯗꯨꯝ ꯌꯥꯏꯌꯦ ꯑꯩꯒꯤꯁꯦ ꯍꯨꯛꯅꯥ ꯊꯝꯕꯁꯨ ꯌꯥꯏꯌꯦ ꯑꯗꯨꯝ ꯌꯥꯏꯌꯦ ꯑꯗꯨꯒ ꯉꯗ ꯋꯥꯅꯤ ꯊꯤꯡꯖꯤꯟꯈ꯭ꯔꯕ ꯈꯪꯗꯦ ꯃꯣꯏꯁꯦ
ꯃꯊꯪꯗ ꯑꯃ ꯌꯥꯖꯔꯁꯨꯨꯅꯤꯁꯦ
ꯅꯍꯥꯟꯗꯣꯏ ꯆꯦꯁꯤ ꯅꯠꯇ꯭ꯔꯔꯤꯕꯥꯅꯤ ꯁꯥꯟꯅꯔꯀꯥꯟꯗ ꯃꯥꯡꯈꯤꯕꯗꯣ ꯅꯪꯁꯦ
ꯑꯩꯒꯤ ꯑꯃ ꯃꯥꯡꯉꯦ
ꯑꯥꯡꯕꯅ
ꯅꯣꯏꯅ ꯔꯦꯀꯣꯔꯠ ꯇꯧꯋꯦꯗꯤ ꯍꯥꯏꯕꯅꯦꯕ ꯑꯩꯈꯣꯏꯅ ꯋꯥꯔꯤꯣꯏ ꯁꯥꯟꯅꯔꯤꯁꯦ ꯑꯇꯣꯞꯄ ꯀꯃꯥꯏꯅ ꯇꯧꯔꯤꯖꯥꯠꯅ
ꯈꯪꯗꯦ ꯑꯗꯨꯅꯨꯡꯕ ꯋꯥꯅꯤ ꯋꯥꯔꯤꯁꯤꯦ ꯂꯩꯁꯜꯂꯛꯇꯗꯅ ꯀꯣꯛꯁꯦ ꯉꯥꯎꯁꯜꯂꯦ
ꯄꯩꯁꯥ ꯐꯪꯕꯅ ꯉꯥꯎꯔꯤꯦ ꯇꯧꯔꯤꯁꯦ ꯑꯗꯨꯕꯨꯔꯣ
ꯑꯥ
ꯅꯪꯅꯒꯤ ꯂꯧ ꯀꯌꯥꯝ ꯂꯩꯒꯦ ꯀꯩꯅꯣ ꯅꯆꯦꯅ ꯌꯨꯝꯗ ꯆꯠꯅꯤ ꯍꯥꯏꯗꯣ ꯉꯥ ꯌꯨꯏ ꯉꯥ ꯉꯥ ꯊꯥꯗꯕ ꯐꯥꯝ ꯑꯆꯧꯕ ꯂꯩꯕ꯭ꯔꯣ ꯅꯣꯏꯒꯤ
ꯍꯥꯏꯗꯤ ꯑꯆꯧꯕ ꯑꯆꯧꯕ ꯂꯩꯇꯦ ꯏꯆꯦ ꯃꯆꯥꯅꯦ
ꯑꯁꯤꯗꯅꯤ ꯄꯔꯤꯃ ꯂꯩ ꯍꯥꯏꯅꯦ
ꯄꯔꯤ ꯑꯃ ꯍꯥꯏꯕ꯭ꯔꯣ ꯍꯧꯖꯤꯛꯅꯦ ꯑꯩꯗꯤ ꯈꯪꯗꯌꯦ ꯄꯔꯤꯔ ꯀꯩꯅꯣꯗꯤ ꯄꯨꯈꯅꯤ ꯄꯨ ꯐꯤꯒꯨꯝꯕ ꯑꯅꯤ ꯂꯩꯌꯦꯕ ꯍꯥꯏꯗꯤ ꯄꯥꯠ ꯑꯣꯏꯅ ꯄꯥꯠ ꯑꯆꯧꯕꯗꯤ ꯅꯠꯇꯕꯤꯗ
ꯅꯁꯥꯅ ꯅꯣꯏ ꯃꯃꯥ ꯑꯣꯏꯅ ꯂꯩꯖꯩꯔꯕ
ꯑ ꯑꯩꯈꯣꯏꯃꯥꯏꯅ ꯂꯩꯖꯕ ꯍꯥꯏꯕ ꯑꯩꯈꯣꯏꯒꯤ ꯍꯥꯟꯅ ꯏꯆꯦ ꯀꯩꯅꯣꯗ ꯑꯃ ꯁꯥꯟꯇꯤꯄꯨꯔꯒꯤꯗꯣ ꯈꯪꯕ꯭ꯔꯥ ꯑꯩꯈꯣꯏꯗꯤ ꯑꯗꯥꯏꯒꯤꯗ ꯗꯥꯛꯇꯔ ꯃꯅꯤꯡꯉꯝꯃꯣꯏ ꯗꯥꯛꯇꯔ ꯁꯪꯉꯝ ꯂꯩꯕꯗꯣ ꯑꯗꯨꯒꯤ ꯑꯗꯨꯏ ꯃꯅꯤꯡꯗ ꯄꯥꯠ ꯃꯌꯥꯝ ꯂꯩꯕꯗꯨꯗ ꯑꯩꯈꯣꯏꯁꯨ ꯂꯣꯛ ꯀꯌꯥꯅꯨꯗꯤ ꯈꯪꯗꯦ ꯑꯃ ꯂꯩꯔꯃꯦꯕ
ꯂꯩꯖꯕ
ꯑꯥ ꯑꯩꯈꯣꯏ ꯂꯩꯖꯕꯗꯤ ꯍꯣꯏ ꯑꯩꯈꯣꯏꯅ ꯑꯉꯥꯡ ꯑꯣꯏꯔꯤꯉꯩꯗ ꯁꯥꯃꯨꯒꯤ ꯏꯄꯨꯍꯣꯏ ꯇꯧꯔꯀꯥꯟꯗ ꯈꯣꯏꯕꯥꯍꯣꯏ ꯀ ꯇꯧꯔꯒ ꯑꯗꯨꯃꯥꯏꯅ ꯂꯩꯈꯤꯕ ꯑꯃ ꯂꯩꯌꯦꯕ
ꯑꯥ
ꯑꯗꯨ ꯀꯟꯖꯤꯗꯥ ꯑꯗꯨꯗꯨꯅ ꯀꯩꯅꯣ ꯇꯧꯗꯦ ꯍꯥꯏ ꯀꯔꯤ ꯄꯨꯔꯥ ꯀꯩ ꯍꯥꯏꯕ ꯀꯩꯅꯣ ꯂꯩꯇꯕꯗꯣ ꯄꯥꯇꯥ ꯍꯥꯏꯕ꯭ꯔꯥ ꯆ ꯆꯕꯤ ꯃꯤꯉꯣꯟ ꯂꯩꯍꯧꯕꯒ ꯃꯥꯏ ꯇꯧꯍꯦꯕ ꯑꯗꯨꯝ ꯂꯩꯇꯦ ꯈꯣꯠꯇꯦꯕꯨ ꯈꯔ ꯍꯥꯏꯅꯅꯕ ꯑꯗꯨꯀꯥꯟꯗ ꯑꯩꯈꯣꯏꯅ ꯃꯤꯉꯣꯟꯗ ꯂꯩꯍꯧꯕꯅꯦꯕ ꯃꯈꯣꯏꯁꯦ ꯑꯗꯨꯀꯥꯟꯗ ꯑꯗꯨꯗꯩ ꯑꯗꯨꯝ ꯇꯧꯔꯝꯕ ꯕꯕꯥꯗꯣ ꯃꯁꯥ ꯉꯝꯗꯕꯒꯤ ꯍꯥ ꯀꯣꯏꯁꯟ ꯇꯧꯕꯗꯣ ꯗꯨꯀꯥꯟꯗ ꯑꯩꯈꯣꯏꯁꯨ ꯑꯗꯨ ꯑꯩꯈꯣꯏ ꯕꯥꯗꯣ ꯑꯗꯨꯝ ꯀꯥꯟꯗ ꯁ꯭ꯀꯨꯜꯗꯁꯨ ꯂꯩꯗꯅ ꯏꯆꯦ ꯑꯗꯨꯝ ꯏꯃꯥ ꯃꯊꯟꯅ ꯍꯣꯠꯅꯕꯗꯣ ꯂꯥꯞꯄꯅꯤꯅ ꯉꯝꯗꯕꯒꯤ ꯑꯗꯥꯏꯒꯤ ꯑꯅꯛꯄ ꯃꯤ ꯑꯃꯗ ꯇꯪꯈꯥꯏ ꯆꯥꯕꯤ ꯇꯧꯅꯩꯌꯦꯕ
ꯎꯝ
ꯂꯧ ꯂꯩ ꯂꯧꯁꯨ ꯇꯪꯈꯥꯏ ꯇꯪꯈꯥꯏ ꯆꯥꯕꯤ ꯑꯗꯨꯒ ꯉꯥ ꯐꯥꯔꯦ ꯇꯪꯈꯥꯏ ꯇꯪꯈꯥꯏ ꯆꯥꯕꯤ ꯑꯗꯨꯃꯥꯏꯅ ꯇꯧꯅꯕꯗꯣ ꯑꯩ ꯁꯨꯝ ꯀꯥꯟꯅꯔꯛꯇꯔꯦ ꯑꯗꯨꯗꯒꯤ ꯈꯣꯏ ꯕꯥꯁꯨ ꯃꯁꯥ ꯉꯝꯗꯕ ꯃꯇꯥꯡ ꯑꯣꯏꯕꯒꯤ ꯊꯥꯝꯗꯣꯛꯈ꯭ꯔꯦꯕ ꯑꯗꯨꯗꯣ ꯊꯝꯃ ꯀꯥꯟꯁꯤꯗ ꯑꯩꯈꯣꯏ ꯕꯥꯅ ꯑꯗꯨꯝ ꯑꯗꯨꯝ ꯂꯩꯖꯒꯦ ꯈꯟꯗꯒꯤ ꯍꯟꯊꯕꯤ ꯊꯝꯕꯅꯦ ꯑ ꯍꯟꯇꯣꯛꯇꯦ ꯂꯥꯛ ꯑꯃꯗ ꯌꯧꯁꯜꯂꯔꯣꯏꯅ ꯑꯗꯨꯀꯥꯟꯗ ꯑꯩꯈꯣꯏꯅ ꯍꯧꯖꯂꯔꯤꯁꯤꯅ ꯑꯩꯈꯣꯏ ꯀꯥ ꯕꯣꯟꯗꯣ ꯄꯨꯛꯇꯣꯟ ꯃꯣꯏ ꯀꯥꯀꯥꯗꯣ ꯃ ꯃꯄꯥꯥꯗꯣ ꯑꯗꯨꯗꯣ ꯃꯣꯏꯕꯥꯒꯤ ꯃꯣꯏ ꯏꯄꯥꯅꯦꯕ ꯑꯣ ꯅꯛꯄꯒꯤ ꯃꯥꯅ ꯊꯝꯕ ꯗꯥ ꯊꯧꯕꯗ ꯑꯗꯨꯗ ꯑꯩꯈꯣꯏꯅ ꯑꯣꯏꯅ ꯄꯩꯁꯥꯗꯣ ꯇꯧꯔꯒ ꯍꯟꯖꯤꯜꯂꯒ ꯑꯩꯈꯣꯏ ꯃꯥꯒꯤꯗ ꯌꯟꯊꯣꯛꯈ꯭ꯔꯦꯅ ꯑꯗꯨꯒ ꯃꯣꯏꯒꯤꯗ ꯃꯤꯉꯣꯟꯗ ꯊꯝꯕꯗꯣ ꯃꯤꯉꯣꯟꯗꯒꯤ ꯑꯩꯈꯣꯏꯗ ꯂꯧꯔꯣ ꯍꯥꯏꯕ ꯑꯩꯈꯣꯏꯅ ꯍꯟꯗꯣꯛꯆꯔꯒ ꯑꯗꯨꯃꯥꯏ ꯍꯟꯇꯣꯛꯄ
ꯅꯣꯏꯒꯤ ꯑꯗꯨꯝ ꯑꯣꯏꯔꯗꯣꯏꯔꯥꯕ ꯍꯌꯦꯡꯋꯥꯏ ꯅꯣꯏ ꯀꯥ ꯕꯣꯟꯗ ꯑꯃꯨꯛꯀ ꯄꯤꯈꯤꯗꯣꯏꯔꯕ ꯃꯣꯏꯅ ꯄꯩꯁꯥ ꯄꯟꯁꯤꯜꯂꯛꯑꯀꯥꯟꯗ
ꯑꯥ ꯄꯤꯔꯔꯣꯏ ꯏꯆꯦ ꯑꯩꯈꯣꯏ ꯄꯩꯁꯥ ꯂꯩꯔꯕꯅꯦ ꯄꯨꯔꯥ ꯈꯟꯗꯣꯛꯄꯥ ꯅꯠꯇꯅ ꯑꯩꯅ ꯃꯌꯥꯝ ꯄꯤꯗ ꯈꯔ ꯊꯧꯕꯗ ꯑꯗꯨ ꯈꯪꯕ ꯍꯣꯏ ꯑꯗꯨꯃꯥꯏꯅ ꯑꯣꯏꯔꯦ ꯑꯗꯣ ꯑꯩꯈꯣꯏ ꯏꯅꯥꯎꯄꯥꯅ ꯀꯩ ꯍꯥꯏ ꯍꯌꯦꯡꯋꯥ ꯄꯩꯁꯥ ꯄꯥꯏꯦ ꯑꯩꯈꯣꯏ ꯄꯩꯁꯥ ꯈꯔ ꯄꯥꯏꯔꯛꯑꯗꯤ ꯑꯗꯨꯝ ꯀꯥ ꯕꯣꯟꯗ ꯄꯤꯕꯤꯅꯤꯗ ꯍꯥꯏ ꯈꯔ ꯅꯨꯡꯉꯥꯏꯇꯦꯅ ꯃꯥꯏ ꯍꯥꯏ ꯑꯩꯈꯣꯏ ꯏꯕꯨꯡꯅ
ꯑꯩꯈꯣꯏꯒꯤꯗꯤꯅꯦ ꯑꯩꯈꯣꯏ ꯑꯗꯥꯏꯗꯅꯦ ꯂꯧꯁꯦ ꯄꯩꯁꯥ ꯌꯥꯝꯅꯅꯦ ꯇꯥꯡꯉꯦ ꯂꯧ ꯁꯪꯉꯝ ꯑꯃꯗꯅꯦ
ꯑ
ꯇꯔꯥꯇꯔꯦꯠ ꯇꯔꯥꯅꯤꯄꯜ ꯂꯥꯛ ꯀꯨꯟ ꯃꯌꯥ ꯌꯧꯔꯦꯕꯀꯣ
ꯎꯝ
ꯑꯗꯨꯒ ꯁꯣꯔꯣꯛ ꯃꯌꯥꯗꯒꯨꯝꯕ ꯑꯣꯏꯔꯗꯤ ꯌꯥꯝ ꯇꯥꯡꯉꯦ ꯁꯣꯔꯣꯛ ꯃꯌꯥꯗꯗꯤꯅꯦ ꯑ ꯂꯨꯄꯥ ꯂꯥꯛ ꯅꯤꯐꯨꯒꯅ ꯍꯥꯏ ꯁꯪꯉꯝ
ꯑꯩꯈꯣꯏꯁꯦ ꯈꯪꯗꯦ ꯑꯗꯨꯝ ꯌꯥꯝ ꯈꯪꯗꯦꯕ ꯏꯆꯦ ꯑꯩꯣ ꯄꯔꯤ ꯁꯪꯉꯝꯝꯕꯥꯎ ꯈꯪꯗꯦꯕ ꯍꯥꯏꯗꯤ ꯀꯌꯥꯝ ꯆꯥꯎꯒꯅꯤ ꯄꯔꯤꯅꯣꯗꯣ
ꯑꯣ ꯂ ꯋꯥꯔꯤꯔꯤꯁꯤꯅꯅꯦ ꯑꯩꯈꯣꯏ ꯃꯅꯤꯄꯨꯔꯗ ꯍꯥꯏꯔꯒꯅ ꯈ꯭ꯋꯥꯏꯗꯒꯤ ꯆꯥꯎꯕ ꯑꯗꯨꯒ ꯂꯧ ꯁꯪꯉꯝ ꯃꯔꯤꯅ ꯄꯔꯤ ꯑꯃ ꯂꯧꯔꯥꯛ ꯍꯥꯏꯔꯒꯅ ꯂꯧꯔꯥꯛ ꯑꯅꯤꯒ ꯄ ꯃꯤ ꯑꯃꯅꯦꯕꯀꯣ
ꯑ
ꯑꯉꯝ ꯑꯅꯤꯒ ꯂꯧꯔꯥꯛ ꯑꯃꯒ ꯃꯥꯟꯅꯩꯌꯦ ꯑꯗꯒꯤꯗꯤ ꯁꯪꯉꯝꯖꯦ
ꯎꯝ
ꯂꯧꯈꯥꯏ ꯃꯔꯤꯅ ꯁꯪꯉꯝ ꯑꯃꯒ ꯃꯥꯟꯅꯩꯑꯕꯀꯣ
ꯇꯈꯕꯗꯤꯗꯤ ꯌꯥꯝꯒꯑꯦꯀꯣ
ꯂꯧꯈꯥꯏ ꯑꯅꯤꯅꯅꯦ ꯂꯧ ꯂꯧꯈꯥꯏ ꯑꯅꯤꯅ ꯁꯪꯒꯝ ꯑꯃꯒ ꯃꯅꯔꯦ ꯑꯗꯨꯒꯅꯦ ꯂꯧꯁꯥꯜ ꯑꯅꯤꯅ ꯅꯣꯛꯈꯥꯏ ꯑꯃꯒ ꯃꯥꯟꯅꯔꯦ ꯑꯗꯨꯒ ꯇꯣꯡ ꯑꯅꯤ ꯒ ꯂꯧꯁꯥꯒ ꯃꯥꯟꯅꯔꯦ ꯍꯥꯏꯕꯗꯤ ꯈ꯭ꯋꯥꯏꯗꯒꯤ ꯄꯤꯛꯄꯁꯤꯅ ꯇꯣꯡ ꯇꯣꯡꯒꯤ ꯁꯔꯨꯛ ꯑꯅꯤꯁꯤꯅ ꯂꯧꯁꯥꯜ ꯂꯧꯁꯥꯒꯤ ꯑꯅꯤꯁꯤꯅ ꯂꯧ ꯂꯝꯈꯥꯏ ꯂꯧꯈꯥꯏꯒꯤ ꯑꯅꯤꯁꯤꯅ ꯁꯉꯝ ꯁꯪꯉꯝꯒꯤ ꯑꯅꯤꯁꯤ ꯁꯤꯅ ꯂꯧꯔꯥꯛ ꯂꯧꯔꯥꯛꯀꯤ ꯑꯅꯤꯁꯤꯅ ꯄꯔꯤ ꯑꯩꯈꯣꯏ ꯃꯅꯤꯄꯨꯔꯗ ꯑꯣꯟꯅꯕꯗ ꯑꯌꯥꯝꯕꯅ ꯁꯪꯉꯝꯒ ꯄꯔꯤꯒꯗ ꯑꯣꯟꯅꯩꯌꯦꯕꯀꯣ ꯍꯥꯏꯕꯗꯤ ꯃꯣꯏꯅ ꯂꯝ ꯂꯩꯕ ꯀꯥꯟꯗ ꯄꯣꯏꯟ ꯄꯣꯏꯟ ꯍꯥꯏꯅꯗ꯭ꯔꯥ
ꯑꯥ
ꯄꯣꯏꯟ ꯑꯃꯁꯦ ꯏꯁꯀ꯭ꯋꯦꯔ ꯐꯤꯠ ꯀꯩꯅꯣꯅꯦꯕ ꯆ ꯍꯨꯡꯒ ꯀꯣꯟ ꯊꯥꯃꯉꯥ ꯀꯥꯏꯅꯣꯛ ꯑꯣꯏꯕꯅꯦꯕ ꯑꯗ ꯑꯩꯈꯣꯏ ꯃꯅꯤꯄꯨꯔꯗ ꯂꯝ ꯂꯩꯅꯕꯗꯅ ꯄꯣꯏꯟ ꯄꯣꯏꯟ ꯇꯧꯅꯔꯦ ꯍꯧꯖꯤꯛꯁꯦ ꯑꯗꯣ ꯕꯖꯥꯔꯗ ꯏꯁꯀ꯭ꯋꯥꯔ ꯐꯤꯠ ꯑꯣꯏꯅ ꯑꯣꯟꯅꯔꯦ ꯍꯥꯏꯕꯅꯦꯕꯀꯣ
ꯑꯝ
ꯄꯩꯁꯥ ꯇꯥꯡꯈꯠꯂꯛꯄꯒꯤ ꯑꯗꯨꯀꯥꯟꯗ ꯀꯩꯅꯣ ꯇꯧꯔꯦ ꯂꯋꯥꯏ ꯈꯪ ꯈꯨꯡꯒꯪꯒꯨꯝꯕꯗꯅꯅꯦ ꯁꯉꯝ ꯑꯗꯨꯃꯥꯏꯅ ꯑꯣꯟꯅꯕ ꯄꯔꯤ ꯑꯃ ꯂꯩꯒꯦꯅ ꯍꯥꯏꯔꯒꯅ ꯁꯪꯉꯝ ꯃꯔꯤ ꯂꯩꯗꯣꯏꯅꯦꯕꯀꯣ ꯑꯗꯨꯃꯥꯏꯅ ꯇꯧꯕ
ꯑꯩꯗꯤ ꯈꯪꯗꯦ ꯍꯥꯏꯕ ꯑꯗꯨꯒꯨꯝꯕꯗꯣ ꯈꯔ
ꯁꯪꯉꯝ ꯑꯃꯁꯦ ꯄꯣꯏꯟ ꯁꯤꯛꯁꯇꯤꯇꯨ ꯄꯣꯏꯟ ꯐꯥꯏꯚ ꯃꯥꯟꯅꯩꯌꯦꯕꯀꯣ ꯏꯪꯂꯤꯁꯇ ꯑꯩꯈꯣꯏꯅ ꯑꯦꯀꯔ ꯑꯦꯀꯔ ꯍꯥꯏꯕꯁ ꯇꯣ
ꯑꯥ
ꯑꯦꯀꯔ ꯑꯃꯒ ꯄꯣꯏꯟ ꯆꯥꯝꯃꯒ ꯃꯥꯅꯩꯌꯦ ꯑꯗꯨꯕꯨ ꯍꯦꯛꯇꯔ ꯍꯥꯏꯕꯗꯨꯅꯅꯦ ꯍꯦꯛꯇꯔꯁꯦ ꯄꯣꯏꯟ ꯆꯅꯤꯒ ꯅꯤꯝꯐꯨꯒ ꯇꯔꯦꯠꯀ ꯃꯅꯩ
ꯑꯣ ꯑꯗꯣ ꯏꯆꯦꯉꯥꯟꯊꯣꯏ ꯑꯌꯥꯝꯕꯅ ꯃꯣꯏ ꯁꯪꯉꯝꯒꯨꯝꯕ ꯍꯥꯏꯅꯕ ꯇꯥꯏ ꯄꯔꯤ ꯁꯪꯉꯝ ꯍꯥꯏꯅꯕ ꯇꯥꯏ
ꯁꯪꯉꯝ ꯎꯝ ꯁꯪꯉꯝꯅꯤꯅ ꯃꯆꯥ ꯑꯣꯏꯗꯣꯏ
ꯆ ꯆꯥꯎꯕꯩ ꯁꯪꯉꯝ ꯑꯃ ꯂꯩꯌꯦ ꯁꯪꯉꯝ ꯑꯃ ꯂꯩꯒꯥ ꯍꯥꯏꯅꯗ꯭ꯔꯅꯦ
ꯍꯥꯏꯅꯩ ꯅꯪꯒꯤ ꯂꯧ ꯁꯉꯝ ꯀꯌꯥ ꯂꯩꯒꯦ ꯍꯥꯏꯅꯩ ꯄꯔꯤꯗꯨꯅ ꯂꯧ ꯌꯥꯝꯅ ꯂꯧ ꯆꯥ ꯃꯌꯥꯝ ꯂꯩꯕ ꯊꯥꯏꯅꯒꯤ ꯖꯃꯤꯟꯗꯥꯔꯒꯨꯝꯕ ꯂꯧ ꯃꯌꯥꯝ ꯂꯩꯕ ꯏꯃꯨꯡꯗꯕꯨꯗꯤ ꯄꯔꯤ ꯀꯌꯥꯅꯣ ꯍꯥꯏꯅꯕ
ꯑꯥ
ꯑꯗꯨꯒ ꯃꯌꯥꯝ ꯂꯩꯇꯕ ꯏꯃꯨꯡꯗꯕꯨꯗꯤ ꯅꯪꯒꯤ ꯂꯧ ꯁꯪꯉꯝ ꯀꯌꯥ ꯂꯩꯒꯦ ꯍꯥꯏꯅꯩ
ꯈꯣꯏ ꯌꯥꯝ ꯂꯩꯇꯦꯗ ꯄꯤꯛꯑꯦ ꯄꯨꯈ꯭ꯔꯤ ꯄꯨꯈ꯭ꯔꯤꯗꯩ ꯃꯨꯛꯇꯪ ꯆꯥꯎꯕꯗꯣ ꯀꯩ ꯍꯥꯏꯅꯣ ꯈꯪꯗꯦ ꯁꯪꯉꯝꯒꯨꯝꯕ ꯑꯣꯏꯔꯝꯒꯗꯕ ꯃꯥꯜꯂꯦ ꯑꯗꯨꯗꯤ ꯁꯪꯉꯝ ꯑꯃꯒꯨꯝꯕ ꯑꯣꯏꯔꯝꯒꯗ꯭ꯔꯥ ꯈꯪꯗꯦ ꯀꯩꯗꯣꯏ ꯍꯥꯏꯗꯤ ꯀꯩꯁꯨ ꯆꯥꯎꯗꯕ ꯃꯥꯜꯂꯦ ꯑꯩꯅ ꯈꯟꯕꯗ
ꯑꯩꯈꯣꯏꯒꯤꯁꯨ ꯄꯨꯄꯨ ꯍꯣꯏꯅ ꯊꯝꯕꯤ ꯏꯔꯝꯕꯒꯤ ꯈꯔ ꯂꯩꯅꯤꯗ
ꯑꯩꯈꯣꯏꯒꯤꯅꯅꯦ ꯏꯄꯨ ꯍꯣꯏꯅꯁꯨ ꯊꯝꯃꯝꯗ꯭ꯔꯦ ꯑꯦꯟꯖꯥꯡꯒꯣꯏꯗꯕꯨꯗꯤ ꯂꯩꯕ ꯈꯔ ꯆꯥꯎꯕ ꯑꯗꯨꯁꯨ ꯌꯣꯟꯊꯣꯛꯈ꯭ꯔꯕ ꯑꯩꯈꯣꯏꯅ ꯑꯉꯥꯡ ꯑꯣꯏꯔꯤꯉꯩꯗ ꯑꯩꯈꯣꯏꯕ ꯀꯥꯡꯕꯨꯅ ꯇꯧꯔꯒ ꯌꯣꯟꯊꯣꯛꯑꯦ ꯍꯥꯏꯌꯦ ꯑꯩꯈꯣꯏ ꯕꯥꯣꯏ ꯁꯣꯝꯗ ꯈꯪꯗꯕꯤ ꯏꯕꯣ ꯀꯃꯥꯏꯅ ꯇꯧꯔꯒ ꯑꯗꯨꯁꯨ ꯈꯪꯗ꯭ꯔꯦ ꯑꯗꯒꯤ ꯑꯩꯈꯩ ꯊꯥꯝꯗ ꯍꯤꯌꯥꯡ ꯀꯣꯏꯏꯗꯕꯨꯗꯤ ꯏꯄꯨ ꯏꯄꯨ ꯍꯣꯏ ꯂꯩꯔꯛꯒ ꯏꯄꯨ ꯍꯣꯏꯔꯒ ꯆꯠꯂ ꯆꯠꯂꯒ ꯉꯥꯒ ꯃꯌꯥꯝ ꯃ ꯑꯆꯧꯁꯨ ꯄꯨꯈꯜꯂꯦꯕ ꯑꯗꯒꯤ ꯀꯩꯅꯣ ꯍꯩꯀꯛ ꯑꯣꯏꯒꯦꯔꯥ ꯑꯗꯒꯤ ꯍꯥꯏꯀꯠ ꯌꯦꯦꯜꯂꯤ ꯑꯗꯒꯤ ꯀꯣꯂꯝꯅꯤ ꯀꯣꯝꯄ꯭ꯔꯦꯛ ꯀꯩꯀꯥ ꯑꯗꯒꯤ ꯀꯔꯤ ꯂ ꯂ ꯌꯥꯝ
ꯑꯩꯈꯣꯏ ꯁꯣꯝ ꯅꯥꯀꯟ ꯑꯩꯈꯣꯏ ꯑꯗꯥꯋꯥꯏꯗꯁꯨ ꯁꯤꯅ ꯌꯥꯝ ꯀꯨꯏꯦ ꯑꯗꯨꯅ ꯅꯥꯀꯟ ꯁꯥꯟꯇꯤꯄꯨꯔꯗ ꯅꯥꯀꯟꯗ ꯀꯩꯖꯦꯝꯕꯝ ꯀꯥꯏꯅꯒ ꯂꯝ ꯂꯩꯕꯀꯣ ꯀꯣ ꯀꯩꯖꯤꯃꯝ ꯍꯥꯏꯁꯦ ꯄꯥꯠ ꯉꯇ ꯍꯥꯏꯗꯤ ꯂꯧꯕꯨꯛ ꯉꯥꯛꯇꯅꯦꯕ ꯀꯣ ꯃꯤꯒꯤ ꯃꯌꯨꯝ ꯇꯥꯗꯦꯕ ꯃꯌꯨꯝ ꯑꯣꯏꯔꯁꯨ ꯑꯃ ꯂꯧꯁꯪꯗ ꯑꯣꯏꯅ ꯂꯩꯕꯗꯣ
ꯎꯝ
ꯂꯩ ꯂꯩꯌꯦꯕꯀꯣ ꯑꯗꯨꯅ ꯂꯝꯁꯦ ꯈꯔ ꯍꯣꯡꯉꯦ ꯍꯥꯏ ꯃꯣꯏꯅ ꯁꯪꯉꯝꯗ ꯂꯥꯛꯈ ꯃꯔꯤ ꯃꯉꯥ ꯄꯤꯕ ꯑꯗꯨꯃꯥꯏꯅ ꯄꯤ ꯍꯥꯏ ꯀꯩꯒꯤꯅꯣꯗꯤ ꯃꯣꯏꯗꯤ ꯐꯨꯝꯗꯤꯒꯨꯝꯕꯁꯦ ꯌꯥꯝ ꯂꯩꯗꯅ ꯌꯥꯝ ꯇꯣꯏꯅ ꯁꯦ ꯌꯦꯡꯗꯕꯨ ꯁꯥꯗꯗꯅ ꯐꯨꯝꯗꯤꯗꯣ
ꯑ
ꯑꯗꯨꯒꯤ ꯑꯗꯨꯅ ꯑꯗꯒꯤꯗꯤ ꯒꯥꯔꯤ ꯀꯩꯀꯥ ꯆꯠꯄꯗꯨꯁꯨ ꯈꯔ ꯐꯔꯛ ꯑꯇꯥꯞ ꯑꯣꯏꯕ ꯍꯣꯡꯉ ꯆꯠꯄꯗꯨꯁꯨ ꯅꯨꯡꯉꯥꯏꯇꯕ ꯑꯣꯏꯕ ꯑ ꯑꯗꯨꯗꯨꯒꯤ ꯀ ꯃꯣꯏꯅ ꯆꯠꯄ ꯃꯣꯏ ꯁꯣꯟꯣꯔꯀꯥꯟꯗꯅ ꯂꯧꯗꯣ ꯈꯔ ꯍꯣꯡꯉꯦ ꯍꯥꯏ
ꯎꯝ ꯑꯗꯨꯃꯥꯏꯅ ꯍꯥꯏ ꯑꯩꯈꯣꯏꯁꯨ ꯂ ꯄꯨꯔꯒ ꯆꯠꯂꯝꯕ ꯈꯪꯍꯧꯗ ꯑꯩꯈꯣꯏꯅ ꯆꯥꯎꯗ
ꯑꯥ
ꯑꯗꯨꯃꯥꯏꯀꯥꯟ
ꯈꯨꯂꯨꯝ ꯄꯥꯠ ꯑꯃꯁꯨ ꯂꯩꯕꯅꯤꯅꯦ ꯑꯃ ꯈꯨꯂꯨꯝ ꯄꯥꯠꯇꯤ ꯅꯠꯇꯦ ꯈꯨꯂꯨꯝ ꯄꯥꯠꯁꯤꯅ ꯁꯣ ꯅꯥꯀꯟꯗꯅꯦꯕꯀꯣ ꯂꯩꯃ ꯈꯝ ꯀꯩꯅꯣꯝꯃ ꯑꯃ ꯑꯦꯜꯅ ꯍꯧꯕ ꯑꯃꯁꯨ ꯍꯥꯏꯅꯕꯅꯤ ꯃꯣꯏꯅ ꯂꯩꯃ ꯈꯝ ꯍꯥꯏꯕ꯭ꯔꯥ ꯁꯣꯝ ꯅꯥꯀꯟꯗ ꯃꯐꯝ ꯑꯃ ꯍꯥꯏꯅꯩꯌꯦꯕꯀꯣ
ꯎꯝ
ꯑꯗꯨ ꯆꯠꯟꯅꯩ
ꯑ ꯀꯃꯥꯏ ꯑꯗꯨꯩ ꯄꯥꯠꯀꯨꯝꯕ ꯂꯩꯕꯁꯤꯁꯨ ꯍꯣꯏ ꯅꯨꯡꯉꯥꯏ ꯗꯨꯀꯥꯟꯗ ꯅꯨꯡꯉꯥꯏꯕꯗꯤ ꯌꯥꯝ ꯍꯧꯖꯤꯛꯀꯥꯟꯒꯤꯗꯤ ꯉꯥ ꯆꯥꯅꯤꯡꯉꯁꯨ ꯂꯩ ꯂꯩꯔꯦ ꯀꯪ ꯆꯥꯕꯗꯣ ꯑꯣꯏ ꯑꯣ ꯍꯣꯏ ꯏꯆꯦ ꯑꯃꯨꯛ ꯌꯥꯕ꯭ꯔꯥ ꯌꯦꯡꯒꯦꯀꯣ
ꯍꯣꯏ ꯍꯣꯏ ꯍꯣꯏ ꯌꯥꯕꯤꯌꯨ